ꯇꯕꯔꫭ
ꯇꯌꯦ
ꯎꯝ ꯀꯔꯤ ꯇꯧꯕ꯭ꯔꯣ ꯍꯧꯖꯤꯛꯇꯤ
ꯑ ꯑꯩꯒꯤ ꯑꯩꯒꯤ ꯏꯅꯥꯎꯁꯦ ꯁꯥꯡ ꯃꯟꯕꯤꯒꯣ ꯈꯔ
ꯃꯁꯤꯁꯦ ꯌꯥꯝ ꯕꯣꯔꯤꯡ ꯑꯣꯏꯒꯗꯧꯕ ꯃꯥꯜꯂꯦꯗ
ꯀꯩꯅꯣ
ꯊꯕꯛ ꯂꯩꯇꯕꯒꯤꯔ ꯅꯠꯇ꯭ꯔꯒ ꯌꯨꯝꯗ ꯂꯩꯕꯒꯤꯔ
ꯗ ꯊꯄꯛ ꯆꯈ꯭ꯔꯣ ꯅꯪ
ꯁꯠꯁꯦꯔ ꯈꯟꯕꯅꯤ ꯍꯌꯦꯡ ꯅꯪ ꯀꯥꯏ ꯆꯠꯅꯤ ꯆꯥ ꯆꯂꯨꯅ ꯍꯌꯦꯕꯤ
ꯗ꯭ꯔꯦꯁ ꯂꯩꯇꯦ ꯑꯩ ꯑꯩ ꯗ꯭ꯔꯦꯁ ꯄꯨꯔꯛꯇꯦꯕ
ꯂꯗ ꯍꯧꯒꯅꯦ ꯅꯣꯏ ꯈꯨꯟꯒꯤ ꯒꯥꯔꯤ ꯌꯥꯝ ꯆꯠꯂꯁꯤꯗꯤ
ꯍꯥꯝ
ꯅꯣꯏ ꯈꯣꯅꯤ ꯔꯤꯁꯤ ꯌꯥꯝ ꯆꯠꯂꯒ ꯂꯩ ꯁꯤꯗꯤ ꯊꯔꯣ ꯍꯥꯏꯒ
ꯄꯨꯔꯛꯅꯕꯗꯣ ꯂꯩꯇꯦ ꯍꯥꯏꯕꯣ
ꯂꯩ ꯂꯩ ꯇ꯭ꯔꯁꯤ ꯗ꯭ꯔꯁꯤ ꯌꯥꯝ ꯂꯩꯔ ꯍꯇꯕ ꯁꯥꯔ ꯑꯗꯨ
ꯑꯥꯏꯇ
ꯑꯗꯨ ꯆꯥꯔꯖ ꯆꯥꯅꯤꯡꯉꯥꯏꯗꯤ ꯗ꯭ꯔꯦꯁ ꯐꯖꯅ ꯐꯨꯔꯤꯠꯀꯨꯝꯕꯗꯤ ꯂꯧꯕ ꯌꯥꯏꯌꯦꯅ ꯑꯩꯣꯏ ꯂꯧꯕ ꯁꯔꯨꯛꯄꯨꯗꯤ ꯅꯪꯗꯤ ꯑꯆꯥꯄꯣꯠꯀ ꯀꯔꯤ ꯀꯔꯤꯅꯣ ꯈꯛꯇ ꯆꯥꯔ ꯂꯩ
ꯑꯩ ꯑꯆꯥꯄꯣꯠꯁꯨ ꯆꯥꯕ ꯐꯪꯗ꯭ꯔ ꯀꯥꯟꯁꯤꯗ ꯀꯔꯤ ꯑꯆꯥꯄꯣꯠ
ꯁꯦ ꯑ ꯅꯅꯕꯒꯤ ꯅꯃ ꯑꯅꯕꯒꯤ ꯏꯁꯦ ꯇꯁꯗ ꯐ꯭ꯔꯥꯏ ꯔꯥꯏꯁ ꯍꯥꯏ ꯅꯠꯇ꯭ꯔꯒ ꯆꯧꯔꯥ
ꯃꯅꯂꯕꯤꯃꯤꯅ ꯑꯗꯨꯗꯤ ꯑꯩꯅ ꯂꯧꯕ ꯅꯠꯇꯦ
ꯅꯅꯨꯡꯗꯤ ꯅꯪ ꯏ ꯄꯦꯁꯥꯔꯗꯤꯛꯗꯗ ꯇꯝꯅꯗꯤ
ꯑꯩ ꯄꯩꯁꯥ ꯀꯥꯏꯗ ꯂꯩꯕ꯭ꯔꯣ
ꯊꯕꯛꯁꯨ ꯇꯧꯗꯅ
ꯊꯕꯛ ꯇꯧꯗ꯭ꯔꯁꯨ ꯁꯥꯏꯟꯀꯝ ꯂꯩꯔꯤꯁꯤ ꯅꯨꯃꯤꯗꯤ
ꯅꯥ ꯊꯔꯄ꯭ꯔꯣꯅꯦ
ꯑꯩꯁꯨ ꯏꯝꯐꯥꯜ ꯏꯝꯐꯥꯜꯗꯤ ꯀꯨꯝꯅꯤꯡꯉꯤ ꯆꯦꯛꯀꯞ ꯆꯠꯅꯤꯡꯕꯅꯦ ꯑꯩꯁꯨ ꯂꯕꯤ ꯃꯠꯇꯒ ꯏꯔꯥꯡ ꯃꯇꯥꯡ ꯌꯥꯗꯕ ꯑꯩꯒꯤ ꯃꯤꯠꯇꯨ ꯌꯦꯡꯅꯤꯡꯕꯅꯤꯅꯦ
ꯅꯥꯟ ꯌꯦꯅꯗ꯭ꯔꯣ
ꯃꯤꯠꯇꯤ ꯌꯦꯡꯗꯦꯗ ꯃꯤꯠꯇꯨ ꯂꯦꯞ ꯁꯥꯏꯗꯠꯇ ꯃꯔꯛ ꯃꯔꯛꯇ ꯅꯥꯕꯒꯨꯝ
ꯎꯝ
ꯑꯗꯨꯒꯤ ꯗꯣꯛꯇꯔ ꯌꯦꯡꯗꯤ ꯅꯪꯁꯦ ꯆꯦꯛꯀꯞ ꯑꯦ ꯁꯄꯦꯛ ꯍꯥꯞꯇ꯭ꯔꯗꯤ ꯌꯥꯔꯣꯏ ꯍꯥꯏ ꯏꯄꯦꯛꯇ ꯍꯥꯞꯅꯤꯡ ꯂꯩꯕ
ꯑꯗꯨ ꯌꯥꯝ ꯀꯩꯅꯣ ꯁꯤꯔꯤꯌꯁ ꯑꯣꯏꯗ꯭ꯔꯤꯉꯩꯗ ꯑꯗꯨꯝ ꯌꯦꯡꯊꯣꯛꯎꯅꯨ ꯍꯥꯞꯅꯤꯡꯗ꯭ꯔꯗꯤ
ꯑꯗꯨ ꯈꯟꯕꯅꯦ
ꯑꯗꯨꯀꯣ ꯑꯥ ꯑꯁꯤ ꯑꯥ ꯀꯩꯅꯣ ꯌꯦꯡꯉꯗꯤꯀꯣ
ꯎꯝ
ꯋꯥꯟ ꯌꯔꯁꯀꯨꯝꯕ ꯑꯗꯨ ꯅꯠꯇ꯭ꯔꯒ ꯑꯗꯨꯝ ꯍꯥꯞꯄꯨꯣ ꯍꯥꯏꯒꯗꯧ ꯃꯥꯜꯂꯦ
ꯎꯝ
ꯑꯩꯒꯤꯗꯤ ꯌꯥꯝ ꯁꯤꯔꯦꯁꯁꯤ ꯥꯏ ꯄꯣꯏ ꯂꯩꯗ ꯍꯧ ꯎꯆ ꯐꯥꯎꯔ
ꯑꯗꯨ ꯑꯣꯏꯗ꯭ꯔꯤꯉꯩꯗ ꯑꯗꯨꯝ ꯑꯣꯏꯗꯕ ꯀꯥꯟꯗ ꯌꯦꯡꯊꯣꯛꯑꯣ ꯍꯥꯏꯕ
ꯑꯗꯨ ꯌꯦꯡꯅꯤꯡꯉꯥꯏꯗꯣ ꯂꯝꯕꯤꯗꯣ ꯕꯦꯔꯥ ꯇꯧꯕ ꯑꯗꯨꯒꯤꯅꯤꯗ
ꯄꯥꯏꯔ ꯂꯥꯎꯑꯣ
ꯍꯦꯂꯤꯀꯣꯞꯇꯔꯗ ꯆꯠꯁꯤꯔꯒ ꯍꯦꯂꯤꯀꯣꯞꯇꯔ ꯁꯥꯔꯚꯤꯁꯁꯨ ꯄꯤ ꯄꯤꯔꯅꯤ ꯍꯧꯖꯤꯛꯀꯥꯟꯗꯤ ꯗꯤ ꯁꯤ ꯅ ꯗꯤ ꯁꯤ ꯁꯤꯅ ꯄ꯭ꯔꯣꯄꯣꯖꯦꯜ ꯇꯧꯈ꯭ꯔꯦ ꯈꯪꯗꯦ ꯀꯌꯥ ꯀꯌꯥ ꯃꯣꯏꯒꯤ ꯇꯤꯀꯦꯠꯇꯣ ꯀꯌꯥ ꯑꯣꯏꯗꯣ ꯑꯣꯄꯔꯗꯤ ꯈꯗ ꯁꯨꯔꯣꯏ ꯆꯗꯤ
ꯅꯍꯗꯨ ꯅꯍꯥꯟ ꯗꯣ ꯍꯦꯜꯂꯦ ꯍꯥꯏꯋꯥ
ꯑꯗꯨꯗꯤ ꯇꯃꯦꯡꯂꯣꯡꯅꯤꯗꯅ
ꯑꯗꯣ ꯑꯩꯁꯦ ꯅꯣꯅꯦꯗꯁꯨ ꯄꯤꯕ꯭ꯔꯣꯅꯦ
ꯄꯤꯅꯤꯉꯥꯢꯒꯤ ꯍꯧꯖꯤꯛ ꯗꯤꯁꯤꯅ ꯗꯤꯁꯤꯅ ꯄ꯭ꯔꯣꯄꯣꯖꯦꯜ ꯄꯤꯈ꯭ꯔꯦꯕ꯫
ꯑꯣ꯫
ꯅꯅ ꯇꯤꯔꯗꯨꯅꯥꯗ꯭ꯔꯣꯖꯤꯪꯅꯦ ꯔꯤꯀꯃꯦꯟ ꯑꯦ ꯄ꯭ꯔꯣꯄꯣꯖꯦꯜꯗꯤ ꯄꯤꯈ꯭ꯔꯦ ꯃꯥꯒꯤꯀꯣ
ꯎꯝ
ꯍꯦꯂꯤꯀꯣꯞꯇꯔ ꯍꯦꯂꯤ ꯁꯥꯔꯚꯤꯁ ꯄꯤꯈ꯭ꯔꯣ ꯍꯥꯏꯅ
ꯎꯝ꯫
ꯍꯦꯂꯤꯀꯣꯞꯇꯔꯗ ꯆꯦꯟꯁꯤꯔꯣ? ꯏꯝꯐꯥꯜꯗꯒꯤ ꯅꯨꯅꯦ ꯂꯥꯛꯄ ꯀꯥꯟꯗ ꯍꯦꯂꯤꯀꯣꯞꯇꯔꯗꯒꯤ ꯏꯂꯣꯞ ꯇꯧꯁꯤꯔ ꯅꯪꯄꯨ ꯅꯪꯕꯨ ꯄꯨꯔꯒꯀꯣ ꯍꯦꯂꯤꯀꯣꯞꯇꯔꯗ ꯍꯦꯂꯤꯀꯣꯞꯇꯔ ꯇꯣꯡꯉꯒ ꯅꯨꯄꯤ ꯆꯦꯟꯁꯤꯔ ꯈꯪꯗꯦ꯫ ꯅꯪ ꯆꯠꯅꯤꯡꯗꯕ꯭ꯔꯣ?
ꯑꯉꯛꯄꯒꯤ ꯋꯥ ꯍꯥꯏꯔꯛꯏꯍꯦ!
ꯨꯆꯨꯝ ꯆꯨꯝꯕꯅꯦ ꯍꯥꯏꯕꯗꯣ ꯑꯁꯦꯡꯕꯅꯦ꯫
ꯅꯪꯒꯤ ꯌꯨꯝ ꯅꯪꯒꯤ ꯅꯈꯣꯏ ꯅꯣꯏ ꯈꯨꯟꯒꯤ ꯒ꯭ꯔꯥꯎꯟꯗꯣ
ꯏꯂ ꯀꯇ꯭ꯔꯗꯤ ꯀꯗꯥꯏꯗ ꯀꯔꯤꯅꯣ ꯅꯣꯡꯃꯥꯏ ꯀꯃꯟ ꯒ꯭ꯔꯥꯎꯟꯗꯣ
ꯎꯝ꯫
ꯑꯗꯨꯗ ꯈꯥꯝꯕꯅꯤꯅ ꯑꯗꯨꯗꯒꯤ ꯑꯩꯒꯤ ꯑꯩꯒꯤ ꯕꯥꯏꯛꯇ ꯆꯠꯄ ꯇꯥꯕꯅꯤꯅꯦ꯫
ꯑ ꯍ ꯅꯪ ꯅꯪꯒꯤ ꯋꯥꯏꯗꯨꯒ ꯅꯣꯏꯈꯨꯟꯗ
ꯇꯥꯏ
ꯑꯁ ꯅꯪꯕꯨꯗꯤ ꯏ ꯀꯥꯏꯕ ꯂꯩ ꯂ ꯍꯥꯏꯗꯤꯦ
ꯅꯥ ꯐꯣꯏ ꯀꯥꯏ ꯋꯥꯗꯨꯗꯤ
ꯑ ꯏꯀꯥꯏꯕ ꯃꯥꯁꯨ ꯂꯩꯇꯦ꯫
ꯇꯨ ꯗ ꯗꯥꯏꯔꯦꯛꯇꯔ ꯇ꯭ꯔꯥꯟꯁꯄꯣꯔꯠ ꯗꯤꯄꯥꯔꯠꯃꯦꯟꯗ ꯑꯗꯨ ꯗꯤ ꯇꯤ ꯑꯣꯅ ꯇꯧꯃꯤꯅꯦ꯫
ꯑꯁ ꯉꯔꯥꯡ ꯉꯔꯥꯡ ꯅꯨꯡꯗꯥꯡꯗꯣ ꯑ ꯑꯩ ꯉꯔꯥꯡꯗꯣ ꯑ ꯃꯔꯣꯛ ꯃꯤꯠ ꯀꯩꯅꯣꯁꯤ ꯃꯔꯣꯛ ꯑꯁꯥꯡꯕꯨꯗꯣ ꯑꯁꯥꯡꯕꯁꯨ ꯅꯠꯇꯕ ꯑꯗꯨ ꯇꯦꯟꯕꯗꯣ ꯌꯥꯝ ꯁꯥꯕꯁꯨ ꯅꯠꯇꯦ ꯑꯗꯨ ꯆꯥꯔꯒꯀꯣ ꯑꯥ ꯑꯩꯒꯤ ꯄꯨꯨꯛ ꯅꯥꯕꯗꯣ ꯉꯔꯥꯡ ꯅꯨꯡꯗꯥꯡꯗꯣ!
ꯃꯤꯠ ꯅꯥꯏꯠꯇ ꯇꯣꯏꯂꯦꯠꯀ ꯆꯠꯄ꯭ꯔꯣ?
ꯎꯝ
ꯆꯂꯝꯒꯅꯤꯗ
ꯆꯥꯅꯤꯡꯕꯒꯤ ꯄꯨꯛꯅꯥꯕ ꯅꯠꯇꯦꯕ ꯑꯗꯨꯗꯣ ꯇꯣꯡꯉꯥꯜꯂꯦꯕ꯫ ꯑꯩꯁ ꯑꯩꯕꯨ ꯍꯥꯏꯔꯛꯑꯦꯍꯦ ꯅꯪꯅ ꯍꯦꯟꯅ ꯆꯠꯂꯒ꯫
ꯎꯝ꯫ ꯍꯧꯖꯤꯛꯀꯥꯟ ꯆꯠꯇ꯭ꯔꯦꯍꯦ꯫
ꯑꯩ ꯆꯠꯇꯦ꯫
ꯇꯝꯗꯦ꯫ ꯑꯦꯕ꯭ꯔꯤ ꯗꯦ ꯑꯣꯏꯔꯝꯒꯅꯤ ꯄꯨꯛ ꯅꯥꯏꯌꯦ ꯄꯨꯛ ꯅꯥꯏꯌꯦ ꯎꯃꯣꯔꯣꯛ ꯆꯥꯕꯒꯤ ꯄꯨꯛ ꯅꯥꯏ ꯍꯥꯏꯕ
ꯃꯔꯔꯣꯁꯣꯏ ꯑꯃꯖꯗꯦ ꯍꯥꯏꯕ
ꯎꯝ ꯆꯈꯥꯎ ꯌꯥꯗꯕ ꯑꯣꯏꯔꯝꯒꯅꯤ꯫
ꯅꯠꯇꯦ꯫
ꯅꯪꯒꯤ ꯆꯈꯥꯎꯒ ꯌꯥꯗ꯭ꯔꯦ ꯆꯈꯥꯎꯒꯤ ꯍꯤꯗꯥꯛ ꯆꯥꯈ꯭ꯔꯣ ꯇꯦꯕ꯭ꯂꯦꯠ ꯂꯩꯔꯝꯅꯤ ꯄꯦꯟꯇꯣ ꯄ꯭ꯔꯥꯖꯣ ꯍꯥꯏꯕ꯭ꯔꯥ꯫ ꯑꯗꯨ ꯊꯔꯇꯤ ꯑꯦꯝ_ꯖꯤ ꯗꯨ ꯆꯥꯔꯅꯤ ꯊꯔꯇꯤꯒ ꯊꯥꯔꯇꯤ ꯕꯥꯏ ꯐꯣꯔꯇꯤ ꯑꯦꯝ_ꯖꯤ ꯗꯣ ꯑꯗꯨ ꯈ꯭ꯋꯥꯏꯗꯒꯤ ꯕꯦꯁꯅꯦ꯫
ꯑꯦꯁ ꯌꯦꯡꯁꯨ ꯌꯦꯡꯗ꯭ꯔꯒ ꯌꯦꯡꯗ꯭ꯔꯒ ꯑꯗꯨꯝ ꯆꯥꯎꯑꯣ꯫ ꯍꯥꯏꯕ꯭ꯔꯣ꯫
ꯌꯦꯡꯗ꯭ꯔꯁꯨ꯫ ꯆꯥꯒꯗꯧꯕꯅꯤꯅꯦ꯫
ꯑꯗꯨ ꯃꯔꯝ ꯂꯩꯇ꯭ꯔꯒ ꯑꯗꯨꯝ ꯄꯪꯆꯥ ꯆꯥꯕ ꯌꯥꯎꯔꯅꯤ꯫
ꯅꯣꯏꯒꯤꯗꯨ ꯆꯈꯥꯎ ꯂꯩꯔꯦ ꯈꯪꯉꯦꯕ ꯑꯩꯒꯤ ꯍꯥꯟꯅ ꯑꯩ ꯄꯨꯛ ꯅꯥꯕꯅꯣ ꯅꯣꯏꯒꯤ ꯇꯥꯏꯞꯇꯣ ꯇꯧꯔꯦ ꯅꯣꯏꯒꯤꯁꯤ ꯑꯣ ꯆꯥꯂ ꯌꯥꯗ ꯃꯣ ꯑꯗꯨꯁꯨ ꯑꯩꯁꯨ ꯑꯗꯨꯅꯤꯥ ꯃꯣꯔꯣꯛ ꯆꯥ ꯃꯣꯔꯣꯛ ꯆꯥꯕ ꯌꯥꯗꯕ ꯅꯥꯕ ꯃꯣꯔꯣꯛ ꯈꯖꯤꯛꯇꯪ ꯆꯥꯕꯗ ꯄꯨꯛ ꯅꯥꯕ ꯊꯥꯎꯒ ꯆꯥꯔꯗꯤ ꯄꯨꯛ ꯌꯥꯗ꯭ꯔꯦ꯫ ꯑꯗꯨꯒ ꯍꯋꯥꯏꯒ ꯍꯋꯥꯏꯒ ꯆꯥꯗ꯭ꯔꯒ ꯄꯨꯛ ꯑꯗꯨꯝ ꯅꯨꯡꯁꯤꯠ꯫ ꯀꯥꯕ ꯍꯧ꯫
ꯑꯩꯗꯨ ꯅꯨꯡꯁꯤꯠ ꯀꯥꯕ ꯀꯥꯗꯦꯗ ꯑꯩꯉꯣꯟꯗꯗꯤ꯫
ꯅꯪꯒꯤꯗꯨꯅ ꯈꯔ ꯁꯤꯔꯦꯁ ꯑꯣꯏꯕ ꯃꯥꯂꯦ ꯃ ꯔꯣꯄꯦꯗꯤ ꯈ꯭ꯔꯦꯁꯤꯁꯤ ꯑꯗꯨꯅꯤꯗꯅ ꯃꯣꯔꯣꯛ ꯃꯣꯔꯣꯛ꯫ ꯃꯣꯔꯣꯛ ꯁꯥꯕ ꯆꯥꯕ ꯌꯥꯗꯕꯗꯣ ꯑꯃ ꯄꯨꯛ ꯌꯥ꯫ ꯑꯗꯨꯅꯦ꯫
ꯗꯥꯥꯛꯒꯨꯝꯕ ꯆꯥꯔꯗꯤ ꯀꯔꯤꯅꯣ ꯀꯔꯤ ꯍꯥꯏꯕ꯭ꯔꯥ ꯑꯗꯨꯃꯥꯏꯅ ꯇꯧꯗꯦ ꯍꯥꯏꯕꯅꯤ ꯑꯩꯗꯤ
ꯑꯁ ꯑꯩ ꯍꯣꯁꯇꯦꯜꯗ ꯂꯩꯕꯗꯣ ꯗꯥꯜ ꯆꯥꯗꯤꯀꯣ ꯑꯗꯨꯝ ꯅꯨꯡꯇꯤꯒꯤ ꯄꯨꯛ ꯌꯥꯗꯕꯅꯤ ꯑꯗꯣ ꯑꯗꯨ ꯑꯣꯏꯔꯁꯨ ꯈꯥꯡꯉꯒ ꯂꯩꯕꯅꯤ ꯃꯁꯇꯗ ꯂꯩꯕꯗ ꯇꯗꯨ ꯇꯟꯕ ꯍꯜ ꯄꯨꯛ ꯌꯥꯗ꯭ꯔꯦꯕ ꯁꯨꯄꯔꯐꯥꯏꯚꯃꯨꯛ ꯆꯥꯒꯅꯤ ꯑ ꯍ ꯇꯅꯤ
ꯑꯗꯨ ꯀꯣ ꯅꯪꯗꯣ ꯑ ꯍꯤꯟꯖꯥꯛ ꯂꯧꯔꯒ ꯏꯟꯊꯟꯊꯣꯡꯑꯒ ꯆꯥꯎꯥ ꯑꯗꯨꯗꯤ
ꯁꯇ ꯊꯣꯅꯤ ꯃ ꯇꯟꯃꯅꯤ
ꯊꯣꯡꯕ ꯌꯥꯏꯅꯣ ꯌꯥꯕ ꯅꯠꯇ꯭ꯔꯣ
ꯌꯥꯗ ꯌꯥꯅꯦ
ꯑ
ꯃꯣꯏꯗꯤ ꯊꯣꯡꯕꯤꯔꯣꯏꯗ ꯎꯝ ꯀꯛꯁꯤꯡꯕꯨ ꯊꯣꯡꯉꯣ ꯍꯥꯏꯔꯁꯨ ꯊꯣꯡꯕꯤꯔꯣꯏ ꯅꯣꯏꯗꯤ ꯅꯣꯏꯗꯤ ꯄꯪꯁꯥ ꯆꯥꯕ ꯌꯥꯕꯔꯤꯅꯣ ꯌꯥꯗ ꯁꯨꯇꯤꯁꯨ ꯑꯃꯨꯛ ꯂꯣꯏꯒꯗꯧꯔꯦ ꯀꯔꯤ ꯇꯧꯔꯅꯤ ꯑꯃꯨꯛ ꯆꯠꯄ ꯇꯥꯔꯦ
ꯗꯔꯤ ꯌꯥ ꯑꯗꯨꯅꯣ
ꯗꯦꯠ ꯊꯔꯇꯤꯟ ꯇꯨꯋ ꯂ
ꯁꯤ ꯂꯩꯥꯏꯔꯤꯗ